ꯑ
ꯍꯜꯂꯣ
ꯍꯜꯂꯣ
ꯆꯥꯛꯆꯥꯔꯕꯣ
ꯆꯥꯔꯦ
ꯀꯔꯤ ꯃꯊꯦꯜ ꯆꯥꯕ꯭ꯔꯣ
ꯎꯝ ꯆꯤꯀꯟ ꯆꯥꯏ ꯉꯁꯤꯗꯤ ꯌꯦꯟ ꯆꯥꯏ
ꯋꯥ
ꯑꯣꯍꯣ
ꯑꯣꯍꯣ
ꯑꯦ
ꯀꯩꯅꯣꯅꯦ ꯍꯧꯖꯤꯛ ꯀꯗꯣ ꯃꯨꯛ ꯆꯤꯟꯗ ꯆꯔꯤꯕꯣ
ꯍꯤ ꯍꯥ ꯍꯥ
ꯍꯥꯏ ꯍꯥ ꯅꯣꯛꯅꯤꯡꯉꯦꯍꯦ ꯑꯦꯍꯦ ꯃꯤꯁꯤꯡꯁꯦ ꯖꯥꯠ ꯖꯥꯠꯅꯦꯍꯦ
ꯅꯣꯛꯑꯣꯒꯦ
ꯇꯨꯝꯗ꯭ꯔꯤꯕꯣ
ꯇꯨꯝꯕ ꯌꯥꯗ꯭ꯔꯤꯌꯦ ꯑꯦ ꯍꯨꯍꯨꯝ
ꯑꯣꯀꯦ ꯑꯣꯀꯦ ꯑꯣꯀꯦ
ꯑꯗꯣ ꯅꯣꯏꯁꯦ ꯀꯔꯝ ꯀꯥꯟ ꯋꯥꯀꯤꯡ ꯂꯥꯛꯀꯅꯦꯕ
ꯑꯅꯥꯗꯔ ꯇꯣꯄꯤꯛ
ꯑꯣꯍꯣ ꯅꯪ ꯅꯣꯏ ꯂꯥꯛꯀꯅꯤ ꯍꯥꯏꯕ ꯅꯠꯇ꯭ꯔꯣ
ꯑꯣ ꯍꯌꯦꯡ ꯕꯨꯠ ꯂꯩꯔꯅꯤꯗꯅ ꯅꯪꯒꯤ ꯍꯌꯦꯡ ꯅꯪꯒꯤ ꯄꯣꯠꯆꯩ ꯂꯩꯕ ꯂꯣꯏꯔꯒ ꯑꯗꯨꯒ ꯆꯠꯁꯦ
ꯂꯩꯕ꯭ꯔꯥ ꯂꯩꯗꯕ꯭ꯔꯥ ꯀꯅꯥ ꯈꯪꯕꯅꯣ
ꯑꯗ ꯃꯤꯅ ꯍꯌꯦꯡ ꯂꯩꯁꯦ ꯍꯥꯏꯗꯅ ꯑꯩꯁꯨ
ꯁꯨꯛꯂꯩ ꯂꯩꯕꯤꯔꯣꯏ ꯍꯥꯏ ꯈꯪꯉꯦ
ꯂꯩꯕꯤꯒꯦ ꯂꯩꯕꯤꯒꯦ ꯂꯥꯛꯑꯣ ꯂꯩꯕꯤꯒꯦ
ꯎꯝ ꯐꯠꯖꯕ ꯌꯥꯗꯦꯅꯦ
ꯇꯣꯛꯑꯣ ꯑꯗꯨꯗꯤ ꯄꯥꯝꯗ꯭ꯔꯗꯤ
ꯎꯝ ꯑꯗꯣ ꯅꯪꯁꯦ ꯅꯅꯥꯎꯅꯨꯄꯤ ꯂꯩꯕ꯭ꯔꯣ
ꯂꯩꯇꯦ ꯑꯩꯅ ꯈꯋ꯭ꯥꯏ ꯑꯇꯣꯝꯕꯤꯅꯦ
ꯑꯣ ꯇꯣ ꯑꯁ ꯅꯆꯦ ꯂꯩꯕ꯭ꯔꯣ
ꯑꯧ
ꯑꯆꯥꯆꯥ ꯑꯆꯥ ꯌꯥꯏ ꯌꯥꯏ ꯌꯥꯏ ꯄꯥꯏ ꯌꯥꯏ
ꯀꯥꯡꯅ ꯆꯤꯛꯄꯒꯤ ꯈꯨꯠꯇꯣ ꯍꯥꯒꯠ ꯆꯕ ꯃꯥꯜꯂꯦꯅꯦ
ꯅꯣꯏ ꯅꯣꯏꯔꯣꯝꯗꯁꯨ ꯀꯥꯡ ꯂꯩꯕ꯭ꯔꯣ
ꯍꯣꯏꯅꯦ ꯂꯩꯌꯦꯅꯦ ꯃꯆꯥ ꯃꯆꯥ ꯑꯧ
ꯑꯩꯈꯣꯏꯕꯨꯗꯤ ꯁꯨꯛꯆꯤꯛ ꯆꯤꯛꯇꯦ ꯀꯩꯒꯤꯔꯣ
ꯑꯩꯈꯣꯏꯗꯨ ꯃꯩ ꯃꯨꯠꯄꯀꯥꯟꯗ ꯆꯤꯛꯂꯛꯄ ꯃꯩ ꯉꯥꯟꯂꯗꯤ ꯆꯤꯛꯇꯦ
ꯑꯣ ꯍꯣ ꯑꯩꯈꯣꯏꯗꯤ ꯃꯥꯏ ꯉꯥꯜꯂꯁꯨ ꯉꯥꯟꯗ꯭ꯔꯁꯨ ꯁꯨꯛ ꯆꯤꯛ ꯆꯤꯛꯇꯦ ꯑꯩꯈꯣꯏꯗꯤ
ꯏ ꯂꯩꯇꯕꯅꯤꯅꯀꯣ ꯅꯣꯏꯗꯤ ꯑꯗꯨꯒꯤꯅꯦ ꯈꯣꯏꯅ ꯏ ꯌꯥꯝ ꯂꯩꯕ ꯑꯗꯨꯒꯤ
ꯏ ꯂꯩꯇꯕꯒꯤ ꯅꯠꯇꯦ ꯀꯥꯡꯗꯣ ꯑꯩꯕꯨ ꯎꯗꯕ ꯑꯗꯨꯒꯤ
ꯍꯤ ꯍꯥ ꯍꯥ ꯍꯥ ꯍꯥ ꯍꯥ
ꯄꯥꯎꯗꯔ ꯇꯩꯔꯒ ꯂꯩꯌꯣ ꯑꯗꯨꯅ ꯎꯅꯤ
ꯐꯥꯎꯟꯗꯦꯁꯟ ꯇꯩꯕꯅꯦ ꯑꯗꯨ ꯑꯣꯏꯔꯁꯨ ꯌꯥꯗꯦꯗ ꯂꯥꯛꯇꯦ
ꯍꯨꯝꯍꯨꯝꯍꯨꯝ
ꯑ ꯍꯦ ꯍꯦ ꯑꯦ ꯍꯦ ꯍꯦ ꯐꯥꯒꯤ ꯇꯩꯕꯅꯤꯗ
ꯀꯔꯤ ꯇꯧꯕ꯭ꯔꯣ ꯆꯥꯛꯆꯥꯔꯕꯣ ꯅꯣꯏꯗꯤ
ꯆꯥꯗ꯭ꯔꯤꯌꯦ
ꯑꯦ ꯄꯨꯡ ꯕꯥꯔꯣ ꯇꯥꯗꯣꯔꯦ ꯌꯥꯝꯅ ꯊꯦꯡꯒꯣ ꯌꯥꯝꯅꯁꯨ ꯊꯦꯡꯒꯣ
ꯑꯩ ꯈꯨꯨꯁꯤꯅꯦ
ꯑꯣ ꯒ꯭ꯌꯥꯁꯇ꯭ꯔꯤꯛ ꯂꯩꯒꯅꯤ ꯍꯥꯏꯕꯤꯕ ꯋꯥꯅꯤ ꯅꯁꯛꯇꯨꯒ
ꯁꯨꯛꯀꯤ ꯀꯤ ꯀꯩꯒꯤ ꯁꯤꯗ ꯁꯨꯛꯂꯩ ꯂꯩꯔꯣꯏ
ꯎꯝ ꯁꯨ ꯂꯩꯔꯣꯏ ꯍꯣꯔꯦꯟ ꯑꯍꯤꯡꯗ ꯅꯥꯔꯗꯤꯀꯣ ꯐꯅꯤꯗ ꯃꯤ ꯑꯃꯁꯦ
ꯁꯨꯛꯅꯥ ꯅꯥꯔꯣꯏ ꯃꯤ ꯌꯣꯠ ꯌꯣꯠꯅ ꯐꯨꯔꯁꯨ ꯅꯥꯗꯕꯕꯨ ꯑꯩꯕꯨ ꯁꯨꯔꯤ ꯊꯤꯜꯂꯁꯨ ꯁꯨꯔꯤ ꯊꯤꯜꯂꯁꯨ ꯁꯨꯔꯤ ꯇꯦꯛꯄꯅꯦ
ꯑꯣ ꯍꯣ ꯑꯃꯅ
ꯈꯣꯏꯗꯤ ꯑꯥꯏꯔꯟꯕꯣꯗꯤꯅꯤ ꯑꯥꯏꯔꯟꯕꯣꯗꯤ ꯇꯥꯕ꯭ꯔꯣ
ꯇꯥꯏꯌꯦ
ꯀꯩꯅꯣ ꯅꯣꯏꯁꯦ ꯑꯁ ꯀꯅꯥꯅꯣ ꯏꯁꯩ ꯁꯛꯏꯗꯣ ꯊꯥꯖꯤꯜꯂꯗꯤ
ꯎꯝ ꯑꯣ ꯍ
ꯑꯗꯣ ꯅꯣꯏꯁꯦ ꯑꯁ ꯑꯩ ꯉꯁꯥꯏꯗ ꯃꯦꯂꯥꯗ ꯂꯥꯛ ꯂꯥꯛꯇꯤ ꯂꯥꯛꯂꯝꯕꯅꯦ ꯅꯣꯏ ꯁꯨꯛꯂꯥꯛ ꯂꯥꯛꯇꯕꯒꯤ ꯍꯜꯂꯕꯅꯦꯕ ꯑꯩꯗꯣ
ꯑꯣ ꯂꯥꯛꯄ ꯀꯥꯟꯗꯗꯤ ꯍꯥꯏꯔꯛꯇꯕꯅꯤꯅꯀꯣ ꯑꯩꯈꯣꯏꯗꯤ ꯈꯪꯖꯗꯦꯕ ꯅꯪ ꯂꯥꯛꯑꯦ ꯂꯥꯛꯇꯦ ꯍꯥꯏꯕꯗꯣ
ꯅꯣꯏ ꯂꯥꯏꯌꯦ ꯍꯥꯏꯕ ꯅꯠꯇ꯭ꯔꯣ ꯑꯗꯨꯒꯤ ꯂꯥꯛꯄꯅꯦ
ꯍꯣꯏ ꯑꯩꯈꯣꯏꯅ ꯂꯩꯕ ꯀꯥꯟꯗꯁꯨ ꯅꯪ ꯂꯥꯛꯇꯦꯗꯅ ꯑꯗꯨ ꯑꯩꯈꯣꯏꯁꯨ ꯍꯟꯈ꯭ꯔꯕ ꯑꯗꯨ ꯑꯩꯈꯣꯏ ꯍꯟꯈ꯭ꯔꯕ ꯃꯇꯨꯡꯗ ꯅꯪ ꯂꯥꯛꯂꯝꯝꯒꯅꯤꯕ
ꯀꯣꯜ ꯇꯧꯔꯁꯨ ꯄꯥꯏꯗꯦ ꯅꯣꯏꯗꯤ
ꯑꯣ ꯃꯦꯂꯥꯗꯣ ꯃꯤꯗꯣ ꯂꯥꯡꯃꯟꯕꯒꯤ ꯇꯥꯍꯧꯗꯕ
ꯌꯥꯔꯦ ꯆꯤꯟ ꯊꯤꯔꯅꯨ ꯌꯥꯔꯦ ꯑꯩ ꯂꯣꯏ ꯈꯪꯉꯦ ꯈꯪꯕ꯭ꯔꯥ
ꯍꯣꯏꯣ ꯍꯣꯏꯣ ꯅꯅꯥꯪꯟꯅ ꯈꯪꯗꯕ ꯀꯔꯤꯁꯨ ꯂꯩꯇꯦ ꯑꯣꯣ
ꯎꯝ ꯅꯣꯏ ꯅꯣꯏ ꯁꯥꯏꯒ ꯆꯠꯂꯒ ꯏꯁ ꯅꯣꯛꯂꯒ ꯀꯣ ꯏꯁ ꯑꯁ ꯇꯧꯔꯤꯗꯣ ꯂꯣꯏ ꯈꯪꯉꯦ ꯎꯑꯦ ꯑꯩꯈꯣꯏ ꯍꯥꯏꯅꯤꯡꯗꯕꯒꯤꯅꯦ
ꯄꯤꯊꯤꯕꯤ ꯑꯣ
ꯑꯩꯣꯏ ꯂꯣꯏ ꯈꯪꯉꯤ ꯈꯪꯉꯤ ꯈꯪꯉꯤ ꯈꯪꯉꯤ ꯍꯥꯏꯅꯤꯡꯗꯕꯒꯤ ꯇꯨꯃꯤꯟ ꯇꯨꯃꯤꯟ ꯂꯩꯕꯅ ꯒ꯭ꯌꯥꯟ ꯇꯥꯔ ꯀꯔꯝ ꯀꯥꯟ ꯅꯣꯏ ꯒ꯭ꯌꯥꯟ ꯇꯥꯔꯛꯀꯗ꯭ꯔꯥ ꯍꯥꯏꯅ ꯈꯜꯂꯤꯅꯦ ꯑꯩꯈꯣꯏ ꯌꯦꯡ
ꯃ ꯑꯗꯨꯃꯥꯏꯅ ꯑꯣꯏꯔꯦ
ꯍ ꯍꯣꯏ
ꯍꯔꯋꯦ ꯀꯩꯅꯩꯅꯣ
ꯑꯗꯨ ꯍꯥꯏꯔꯒ ꯅꯣꯏꯔꯣꯝꯗ ꯁ꯭ꯋꯤꯝꯃꯤꯡ ꯄꯨꯜꯒꯨꯝꯕ ꯂꯩꯕ꯭ꯔꯥ
ꯑꯥꯎ ꯂꯩꯌꯦ
ꯀꯗꯥꯏ ꯋꯥ ꯍꯥꯏꯅꯣ
ꯑꯣꯔꯦꯟꯟꯗꯤꯌꯥ ꯃꯅꯨꯡꯗ ꯃꯅꯨꯡꯗꯗ
ꯄꯩꯁꯥ ꯄꯤꯕ ꯑꯗꯨꯁꯨ
ꯍꯣꯏ ꯌꯥꯈꯩꯩꯅ ꯀꯕꯤꯔꯣ ꯌꯦ ꯄꯕ
ꯂꯣꯏꯔꯦ ꯄꯩꯁꯥꯒꯤ ꯄꯩꯁꯥ ꯉꯥꯛꯇ ꯉꯥꯏꯅꯦꯦ ꯃꯅꯤꯄꯨꯔꯁꯨ
ꯑꯗꯨꯅꯦ
ꯑꯩꯒ ꯋꯥꯔꯤ ꯐ꯭ꯔꯤꯗ ꯇꯧꯍꯟꯂꯩꯔꯦ
ꯍ
ꯎ
ꯑꯗꯨꯅꯦ ꯅꯪꯅꯀꯣ ꯑꯃ ꯍꯥꯡꯈ꯭ꯔꯣ ꯐꯤꯅ ꯇꯧꯅꯤꯡꯉꯥꯏ ꯑꯩꯈꯣꯏꯁꯨ ꯂꯥꯛꯀꯦ
ꯑꯩꯈꯣꯏꯗꯤ ꯍꯤꯁꯇ꯭ꯔꯤ ꯃꯦꯟꯅꯦꯕ ꯑꯗꯨꯕꯨ ꯑꯁ ꯍꯥꯡꯕ ꯌꯥꯗꯦꯕ ꯈꯪꯉꯨꯔꯣ ꯅꯣꯏꯁꯨ
ꯏꯁꯇ꯭ꯔꯤꯃꯦꯟ ꯑꯣꯏꯒꯦꯔꯥ ꯀꯔꯤ ꯑꯣꯏꯒꯦꯔꯥ ꯍꯦꯛꯇ ꯍꯥꯡꯉꯣꯅꯦ ꯅꯪꯒꯤ ꯀꯦꯞ ꯃꯆꯥꯒꯨꯝꯕ ꯁꯦꯝꯃꯒ ꯑꯔꯂꯤꯃꯦꯟꯒꯨꯝꯕ ꯊꯝꯂꯒ ꯑ ꯐꯖꯅ ꯁꯦꯝꯃꯣꯅꯦ ꯃꯤ ꯅ ꯂꯥꯛꯀꯅꯤꯅꯦ ꯍꯤꯁꯇꯣꯔꯤꯀꯦꯜ ꯄ꯭ꯂꯦꯁ ꯍꯥꯏꯔꯅꯦ ꯑꯗꯨ ꯃꯤꯗꯤ ꯑꯁ ꯇ꯭ꯔꯤꯖꯝ ꯈꯣꯏ ꯑꯦ ꯃꯤ ꯑꯗꯨꯝ ꯂꯥꯛꯁꯅꯤ
ꯑꯩ ꯍꯧꯖꯤꯛ ꯕꯥꯥꯍꯨꯕꯂꯤ ꯐꯤꯂꯝꯁꯦ ꯀꯗꯥꯏꯗꯒꯤ ꯂꯥꯛꯄ ꯍꯥꯏꯅ ꯁꯤ ꯔꯤꯁꯥꯔꯁ
ꯌꯥꯝꯔꯕꯔ ꯑꯣꯏ ꯏꯁ ꯏꯁ ꯃꯍꯥꯎꯗ ꯃꯤ ꯐꯨꯕ ꯂꯥꯛꯑꯦ ꯑꯣ ꯊꯤꯔꯣ ꯊꯤꯔꯣ
ꯀꯅꯦ ꯍꯧꯖꯤꯦ ꯀꯇ
ꯦ ꯎ ꯍꯥꯟꯅ ꯑꯍ
ꯍꯥꯟꯅꯗꯤ ꯀꯗꯥꯏꯗꯒꯤ ꯊꯣꯛꯂꯛꯄ꯭ꯔꯗꯤ ꯊꯤꯒꯦꯗꯤ ꯍꯥꯏꯗꯤꯦ
ꯈꯤꯔꯅꯦ ꯀꯩꯅꯣ
ꯅ
ꯅꯣꯏꯁꯦ ꯄꯔꯁꯤꯌꯥꯗꯒꯤ ꯂꯥꯛꯄ ꯃꯥꯜꯂꯦ
ꯊꯃ ꯑ
ꯀꯩꯅꯣ ꯃꯤ ꯁꯦꯡ ꯍꯥꯏꯔꯒ ꯋꯥꯎ ꯍꯥꯏꯔꯗꯨ
ꯅꯪ ꯀ ꯌꯥ ꯄꯊ
ꯃꯣꯏ ꯄꯔꯁꯤꯌꯥꯗꯒꯤ ꯂꯥꯛꯑꯦ ꯍꯥꯏꯌꯦ ꯄꯣꯍꯨ ꯄꯨꯂꯤꯁꯦ ꯃꯣꯏꯒꯤ ꯁꯤꯒꯤ ꯋꯥꯍꯩꯁꯦ
ꯎ
ꯗꯤꯔꯥꯏ ꯐ꯭ꯔꯣꯝ ꯗ ꯂꯦꯇꯤꯟ ꯋꯥꯔ꯭ꯠ ꯕꯥꯍꯨ ꯍꯥꯏ
ꯑ
ꯗꯤꯔꯥꯏꯞ ꯐ꯭ꯔꯣꯝ ꯗ ꯂꯦꯇꯤꯟ ꯋꯥꯔꯗ ꯕꯥꯍꯨ ꯍꯥꯏꯕ ꯑꯗꯨꯒ ꯕꯥꯂꯤ ꯍꯥꯏꯕꯗꯨꯅ ꯃꯣꯏ ꯈꯨꯟꯒꯤ ꯕꯥꯂꯤ ꯆꯥꯎꯕ ꯑꯃ ꯂꯩ ꯍꯥꯏꯌꯦ ꯑꯗꯨ ꯊꯣꯟꯕꯅꯤ ꯍꯥꯏ
ꯑꯣ ꯅꯪꯗꯤ ꯀꯃꯁꯨ ꯊ ꯭ꯔ ꯊ ꯐ
ꯑꯣ ꯑꯩꯈꯣꯏꯗꯤ ꯂꯥꯁ ꯌꯔꯗ ꯔꯤꯆꯥꯔꯖ ꯇꯧꯔꯤꯅꯦ
ꯑꯣ ꯍꯣꯏ ꯀꯥꯎꯏꯅꯦ ꯁꯤꯅꯤꯌꯔꯅꯦꯀꯣ
ꯃꯥꯅꯦ ꯅꯪꯒꯤ ꯁꯤꯅꯤꯌꯔꯅꯦ ꯑꯩꯁꯦ ꯈꯪꯕ꯭ꯔꯥ ꯑꯗꯨ ꯔꯦꯁꯄꯦꯛ ꯈ ꯊꯝꯃꯣꯕ
ꯈꯪꯗꯦ ꯎꯝ ꯍꯨꯝ
ꯇꯥꯔꯕ꯭ꯔꯣ
ꯇꯌꯦꯌꯦ ꯑꯍꯨ ꯑꯍ
ꯍ ꯒꯨꯗ ꯅꯥꯏꯠ ꯃꯅꯝꯅ ꯁꯤꯒꯦ ꯇꯧꯋꯍꯦ
ꯑꯦꯍꯦ ꯑꯃꯨꯛꯀ ꯁꯤꯗꯅꯀꯣ ꯍꯌꯦꯡ ꯈꯣꯡꯎꯞ ꯍꯥꯞꯅꯤꯡꯉꯥꯏ ꯐꯪꯉꯔꯣꯏꯀꯣ
ꯇꯥꯅꯤꯡꯇ꯭ꯔꯦꯀꯣ ꯂꯩꯁꯨ ꯂꯩꯕꯤꯔꯣꯏꯗꯕꯗ ꯀꯩꯀꯥꯟ
ꯃꯤꯅ ꯍꯌꯦꯡꯅꯦ ꯃꯤꯅ ꯍꯌꯦꯡ ꯂꯩꯕꯤꯒꯦ ꯍꯥꯏꯗꯨ ꯀꯩꯅꯣ
ꯎꯝ
ꯄꯥꯎ ꯄꯥꯎꯅꯥꯕ ꯆꯥꯗꯕ ꯂꯥꯛꯑꯣ ꯍ ꯍꯥꯏꯕꯤꯒꯦ
ꯄꯥꯎꯅꯥꯖꯔꯕꯨꯠ ꯌꯣꯟꯗꯦ
ꯌꯟ ꯂꯩ ꯌꯟ ꯂꯩ ꯑꯗꯨꯗꯤ ꯏ ꯊꯦ ꯃꯦꯝ ꯑꯁꯤ ꯅꯣꯏꯔꯣꯝꯗ ꯂꯩꯁꯦ ꯍꯥꯏꯕ꯭ꯔꯣ ꯑꯗꯨꯗꯤ ꯅꯠꯇ꯭ꯔꯒ ꯑꯦꯔꯄꯣꯔꯠ ꯂꯣꯝꯗ ꯂꯩꯒꯦ ꯍꯥꯏꯕ꯭ꯔꯣ
ꯑꯦꯌꯔꯄꯣꯔ꯭ꯠꯇ ꯁꯨꯞꯂꯩ ꯂꯩꯗꯦ ꯑꯦꯌꯔꯄꯣꯔ꯭ꯠꯇꯨꯗ ꯑꯦꯔꯣꯄꯦꯟ ꯈꯛꯇꯅ ꯂꯩꯕ
ꯑꯦ ꯄꯣꯔꯣꯝꯕ ꯍꯥꯏꯕꯅꯦ ꯁ꯭ꯇꯣꯔ ꯌꯥꯝ ꯂꯩꯌꯦꯗꯅ ꯀꯔꯤꯅꯣ ꯈꯪꯗꯦ
ꯑꯣꯍꯣ ꯑꯦꯌꯥꯔꯄꯣꯔꯠꯇꯨꯗ ꯑꯦꯔꯣꯄ꯭ꯂꯦꯟ ꯉꯥꯛꯇꯅꯦ ꯍꯗꯪ ꯈꯪꯕ꯭ꯔꯥ ꯈꯪꯁꯨ ꯈꯪꯗꯅ ꯑꯩꯈꯣꯏꯔꯣꯝꯗꯅ ꯆꯩꯔꯥꯎ ꯆꯤꯡ ꯈꯪꯉꯅꯦꯕ ꯈꯪꯁꯨ ꯈꯪꯗꯅ
ꯍꯨꯏꯌꯨ ꯍꯨꯏꯌꯨ ꯈꯪꯖꯗꯦ ꯈꯪꯖꯗꯦ ꯈꯪꯗꯦ ꯈꯪꯗꯦ
ꯄꯥꯎꯅꯥ ꯕꯖꯥꯔꯗꯅ ꯄꯥꯎꯅꯥ ꯕꯖꯥꯕꯁꯤꯒꯤ ꯏꯁꯇꯦꯠꯁꯨ ꯉꯥꯛꯇꯅꯦ ꯂꯩꯕ
ꯍ ꯍꯣꯏ ꯍ
ꯂꯩꯁꯨ ꯂꯩꯕꯤꯔꯣꯏꯗꯕꯗ ꯅꯣꯏ ꯅꯣꯏꯁꯦ ꯄꯨꯡ ꯄꯨꯡ ꯀꯌꯥ ꯀꯌꯥꯗ ꯍꯧꯒꯠꯀꯦ
ꯎꯝ
ꯑꯣꯍꯣ ꯃꯤ ꯍꯥꯏꯔꯒ ꯄꯨꯡ ꯀꯌꯥꯗ ꯍꯧꯒꯠꯀꯦ
ꯍꯦ
ꯑꯥ
ꯍꯥꯥ
ꯄꯨꯡ ꯀꯌꯥꯗ ꯍꯧꯒꯠꯀꯦ
ꯑꯌꯨꯛꯛꯇꯔꯣ ꯄꯨꯡ ꯃꯔꯤꯒꯤꯗ
ꯁꯦ ꯍꯣ ꯉꯥꯟꯃꯦ ꯀꯩꯁ ꯍꯥꯏꯔꯅꯤ ꯇꯧꯅꯤꯡ
ꯄꯨꯡ ꯃꯔꯤꯗ ꯍꯧꯒꯠ ꯅꯤꯌꯦ ꯑ ꯁ꯭ꯀꯤꯞꯄꯤꯡ ꯅꯍꯗꯪ ꯆꯣꯡꯒꯅꯤ
ꯁꯤ ꯃꯥꯂꯦ ꯃꯥꯂꯦ ꯃꯥꯂꯦ
ꯇꯨꯄꯤ ꯉꯍꯥꯛꯇꯪ ꯆꯣꯡꯒꯅꯤ ꯅꯍꯥꯛ ꯆꯣꯡꯕ ꯂꯣꯏꯔꯒ ꯎꯝ ꯀꯔꯤ ꯃꯆꯨ ꯑ ꯆꯥꯛꯀꯨꯝꯕ ꯊꯣꯡꯈ꯭ꯔꯅꯤ ꯆꯥꯛ ꯊꯣꯡ ꯊꯣꯡꯕ ꯂꯣꯏꯔꯒ ꯑ ꯀꯔꯤꯃꯣ ꯁꯨꯒꯔ ꯒꯦꯟ ꯃꯍꯤ ꯊꯛꯄ ꯆꯠꯀꯅꯤ ꯍꯥꯜꯂꯛꯀꯅꯤ
ꯑꯦ ꯊ
ꯇꯝ ꯐꯥꯕꯅꯤ
ꯄꯛꯇ꯭ꯔꯦ ꯄꯛꯇ꯭ꯔꯦ ꯄꯛꯇ꯭ꯔꯦ
ꯆꯥꯛ ꯆꯥꯒꯅꯤ ꯆꯥꯛ ꯆꯥꯕ ꯂꯣꯏꯔꯒꯤ ꯑꯗꯨꯝ ꯂꯩꯒꯅꯤ ꯄꯥꯛꯇꯔꯥꯗꯤ ꯇꯣꯛꯑꯣꯅ ꯑꯗꯨꯗꯤ ꯀꯔꯤ
ꯂꯦꯞꯄꯣ ꯂꯦꯞꯄꯣ ꯂꯦꯞꯄꯨ ꯀꯣ ꯃꯥꯜꯂꯤꯉꯩꯗ ꯂꯦꯞꯍꯧꯈꯒ꯭ꯔꯣ
ꯏꯁ ꯄꯨꯡ ꯃꯔꯤꯗ ꯍꯧꯒꯠꯂꯦ ꯏꯁꯀꯤꯞꯄꯤꯡ ꯇꯧꯋꯦ ꯏꯁꯀꯤꯞꯄꯤꯡ ꯇꯧꯋꯦ ꯀꯥꯏꯅ ꯅꯣꯛꯅꯤꯡꯉꯦꯍꯦ
ꯑꯩ ꯅꯪ ꯌꯥꯝ ꯈꯪꯕꯒꯨꯝꯗ ꯏꯁꯂ ꯏꯁ ꯈꯪꯗ ꯈꯪꯁꯨ ꯈꯪꯗꯕ ꯑꯩꯈꯣꯏꯅ ꯇꯧꯕꯗꯤ
ꯈꯪꯕꯒꯤ ꯍꯥꯏꯕꯅꯤ ꯅꯣꯏ ꯄꯨꯡ ꯇꯔꯦꯠ ꯇꯔꯦꯠ ꯇꯔꯦꯠ ꯅꯤꯄꯥꯜ ꯃꯥꯄꯜ ꯍꯧꯒꯠꯄꯗꯨ ꯑꯩ
ꯌꯥꯔꯦ ꯌꯥꯔꯦ ꯑꯥ ꯑꯗꯨꯗꯤ ꯅꯪꯁꯨ ꯍꯦꯟ ꯃꯟꯗ
ꯆꯨꯝꯗ꯭ꯔꯣ ꯇꯨꯝꯕꯅ ꯄꯨꯡ ꯕꯔꯣ ꯑꯃ ꯑꯅꯤꯗ ꯇꯨꯝꯃꯦ ꯀꯥꯏꯔꯤ ꯍꯧꯒꯠ ꯍꯥ ꯍꯧꯒꯠꯄꯗꯤ ꯆꯤꯌꯥ ꯄꯣꯡ ꯃꯔꯤ ꯀꯥꯏ ꯑꯣꯏꯔꯔꯣꯏꯗꯕ ꯃꯪꯂꯥꯟꯗ ꯃꯪꯗꯅꯀꯣ
ꯃꯤꯅ ꯑꯁꯦꯡꯕꯒꯤ ꯍꯥꯥꯏꯔꯒ
ꯑꯣꯍꯣ ꯅꯣꯏ ꯅꯨꯄꯤꯁꯤꯡ ꯍꯧꯒꯠꯄ ꯇꯥꯏꯃꯤꯡꯗꯣ ꯑꯩ ꯈꯪꯉꯦ ꯅꯣꯏꯒꯤ ꯄꯥꯔꯇꯤꯗꯤ
ꯑꯗꯨ ꯃꯤ ꯑꯇꯣꯞꯄꯒ ꯅꯨꯄꯤꯒ ꯃꯥꯟꯅꯗꯦ ꯑꯩꯈꯣꯏꯗꯤ ꯑꯥ
ꯅꯍꯥꯟ ꯅꯣꯏ ꯃꯃꯥꯁꯨ ꯑꯩꯉꯣꯟꯗ ꯀꯣꯜ ꯇꯧꯔꯛꯄꯅꯦ ꯃꯥ ꯅꯪ ꯍꯧꯒꯠꯂꯄ꯭ꯔꯥ ꯍꯥꯏꯅ ꯍꯪꯕꯅꯦꯕ